ꯑꯍꯝ ꯍꯜꯂꯣ
ꯇꯥꯏꯌꯦ
ꯑꯅ ꯑꯩ ꯍꯪꯉꯝꯃꯦꯅ ꯍꯥꯏꯕ ꯑꯗꯣ ꯀꯩ ꯂꯩꯔꯒꯦ
ꯑꯣ ꯑꯩꯁꯦ ꯉꯁꯥꯏ ꯅꯣꯏꯗ ꯂꯥꯛꯑꯝꯕꯅꯦ ꯅꯪꯗꯣ ꯊꯕꯛ ꯆꯠꯈꯤꯅ ꯂꯩꯔꯝꯗꯦꯕ ꯑꯗꯨ ꯅꯪ ꯍꯧꯖꯤꯛ ꯋꯥꯔꯤ ꯁꯥꯕ ꯌꯥꯗꯣꯏꯔꯥ ꯑꯩ ꯋꯥ ꯈꯔ ꯈꯪꯉꯛꯀꯦꯅ ꯇꯧꯕꯅꯦ
ꯑꯥ ꯌꯥꯅꯤꯌꯦ ꯌꯥꯝ ꯀꯨꯏꯅꯗꯤ ꯌꯥꯔꯣꯏ ꯑꯃꯨꯛ ꯊꯕꯛ ꯆꯠꯊꯣꯛꯇꯧ ꯂꯩ ꯑꯗꯣ ꯀꯔꯤ ꯂꯩꯒꯦ ꯁꯥꯁꯨ
ꯑꯩꯈꯣꯏ ꯏꯆꯦ ꯑꯃ ꯂꯨꯍꯣꯡꯗꯕ ꯂꯩꯕ ꯑꯗꯨꯗꯅꯦ ꯍꯥꯏꯗꯤ ꯃꯥꯒꯤ ꯗꯦꯀꯣꯔꯦꯁꯟ ꯀꯔꯤ ꯀꯔꯤꯒꯤꯁꯦ ꯍꯥꯏꯗꯤ ꯅꯨꯄꯥ ꯃꯌꯨꯝꯅꯅꯦ ꯍꯥꯏꯗꯤ ꯑꯩꯈꯣꯏ ꯅꯨꯄꯤ ꯃꯌꯨꯝꯅꯅꯦ ꯑꯗꯨꯝ ꯐꯅꯕ ꯇꯧꯔꯣ ꯈꯣꯠꯂꯣ ꯃꯣꯏ ꯄꯩꯁꯥ ꯅꯨꯡꯁꯥ ꯄꯤꯔꯛꯑꯒꯦꯅ ꯍꯥꯏꯕ ꯑꯩꯁꯦ ꯑꯗ ꯃꯤꯁꯦ ꯈꯟꯅꯕꯝ ꯈꯪꯗ꯭ꯔꯕ ꯍꯥꯏꯗꯤ ꯃꯣꯏ ꯆꯤꯡꯄꯣꯠ ꯀꯩ ꯀꯩ ꯗꯦꯀꯣꯔꯦꯁꯟꯒꯤ ꯂꯩꯗꯅ ꯑꯗꯨꯏꯗꯣ ꯅꯪ ꯈꯪꯕ꯭ꯔꯣ ꯈꯣꯕ ꯅꯣꯏ ꯑꯗꯨꯋꯥꯏꯗ ꯃꯤ ꯂꯩꯒꯗ꯭ꯔꯣ
ꯍꯩꯖꯤꯡꯄꯣꯠꯀꯤ ꯍꯥꯏꯁꯦ ꯐꯤꯖꯪ ꯀꯩꯀꯥ ꯂꯨꯍꯣꯡꯕꯩꯁꯨ ꯄꯨꯂꯞ ꯑꯗꯨꯃꯥꯏꯅꯗꯤ ꯆꯠꯅꯕꯅꯦꯕ ꯑꯩꯈꯣꯏ ꯁꯣꯝꯗꯒꯤ ꯑꯩꯈꯣꯏ ꯏꯌꯥꯝꯕꯁꯤꯡ ꯀꯩꯀꯥꯁꯨ ꯂꯩ ꯑꯗꯣ ꯃꯣꯏꯅ ꯇꯧꯕꯗꯗꯤ ꯍꯩꯖꯤꯡꯄꯣꯠꯀ ꯂꯨꯍꯣꯡꯕꯒꯤ ꯄꯨꯜꯂꯞ ꯄꯨꯜꯂꯞꯇꯤ ꯂꯧꯕꯅꯦ ꯑꯗꯣ ꯍꯩꯖꯤꯡꯄꯣꯠ ꯈꯛꯇꯪꯒꯤ ꯑꯣꯏꯗꯣꯏꯔꯣ ꯀꯃꯥꯏꯅ ꯇꯧꯕꯅꯣ
ꯑꯩꯁꯤ ꯂꯧꯒꯦꯅ ꯂꯧꯔꯗꯤ ꯄꯨꯜꯂꯞ ꯂꯧꯕꯗꯨꯅ ꯐꯩꯅꯦ ꯍꯥꯏꯗꯤ ꯑꯃꯅ ꯑꯃꯨꯛ ꯇꯧ ꯑꯃꯅ ꯑꯃꯨꯛ ꯇꯧ ꯇꯧꯗꯣꯏ ꯆꯔꯣ ꯍꯥꯏꯗꯤ ꯍꯩꯖꯤꯡꯕꯣꯠ ꯅꯨꯃꯤꯠꯇꯨꯗ ꯈꯟꯕ ꯄꯣꯠꯇꯣ ꯍꯥꯏꯗꯤ ꯂꯨꯍꯣꯡꯕꯐꯥꯎ ꯑꯗꯨꯝ ꯈꯟꯕ ꯌꯥꯏꯗꯅ ꯑꯗꯣ ꯑꯩꯈꯣꯏꯅ ꯑꯇꯣꯞꯄ ꯑꯝꯗ ꯇꯧꯔꯨ ꯇꯥꯔꯗꯤ ꯍꯥꯏꯗꯤ ꯑꯅꯤꯗꯨ ꯃꯥꯟꯅꯗ ꯇꯥꯔꯗꯤ ꯍꯩꯖꯤꯡꯕꯣꯠꯇ ꯇꯧꯔꯝꯃꯒ ꯑꯃꯨꯛ ꯂꯧꯊꯣꯛꯑꯒ ꯂꯨꯍꯣꯡꯕꯗ ꯇꯧꯗꯣꯏꯅꯤ ꯑꯗꯨ ꯂꯧꯒꯦꯅ ꯂꯧꯔꯗꯤ ꯍꯧꯖꯤꯛꯀꯤꯗꯨ ꯅꯪꯅ ꯍꯥꯏꯔꯤꯕ ꯄꯨꯟꯅ ꯆꯠꯂꯦꯅ ꯍꯥꯏꯕ ꯃꯐꯝꯗꯣ ꯑꯗꯨꯗ ꯑꯣꯏꯅ ꯂꯧꯒꯦ ꯑꯗꯨ ꯃꯣꯏ ꯐꯤ ꯅꯣꯡ ꯍꯥꯏꯗꯤ ꯃꯣꯏ ꯈꯟꯕ ꯈꯣꯠꯄꯗꯨꯗꯤ ꯑꯍꯟꯕ ꯑꯣꯏꯅ ꯇꯧꯕ꯭ꯔꯥ ꯅꯠꯇ꯭ꯔꯒ ꯃꯟꯕ꯭ꯔꯥ ꯍꯥꯏꯗꯤ ꯈꯟꯒꯦꯅ ꯈꯜꯂꯗꯤ ꯌꯥꯝꯃꯟꯕꯗꯨꯁꯨ ꯐꯖꯗꯦꯗꯅ ꯃꯤ ꯃꯌꯥꯝ ꯃꯟꯗ꯭ꯔꯤ ꯃꯌꯥꯏꯗ ꯂꯩꯔꯛꯇꯣꯏꯅꯤꯅ ꯑꯗꯨ ꯃꯣꯏꯒꯤꯗꯨꯕꯨ ꯐꯖꯅ ꯑꯗꯨꯝ ꯇꯧꯕ꯭ꯔꯣ
ꯐꯖꯅꯗꯤ ꯇꯧꯋꯦ ꯑꯗꯨꯒ ꯑꯍꯟꯕ ꯑꯃꯟꯕ ꯑꯗꯨꯗꯤ ꯀꯩꯅꯣ ꯑꯗꯨꯗꯁꯨ ꯂꯩꯔꯦꯀꯣ ꯏꯁꯥꯒꯤ ꯑꯩꯈꯣꯏꯒꯤ ꯂꯨꯍꯣꯡꯗꯣꯔꯤꯕ ꯏꯃꯨꯡꯗꯨꯒꯤ ꯕꯖꯦꯠꯇꯁꯨ ꯂꯩꯔꯦ ꯄꯩꯁꯥꯗ ꯂꯩꯔꯦ ꯍꯥꯏꯇꯥꯥꯔꯦꯅꯦ ꯈꯤꯇꯪ ꯃꯟꯕ ꯍꯥꯏꯁꯦ ꯑꯃꯟꯕ ꯈꯟꯕꯁꯨ ꯌꯥꯎꯋꯤ ꯄꯩꯁꯥ ꯌꯥꯝ ꯆꯪꯗꯕꯤꯗ ꯃꯟꯕ ꯄꯨꯔꯥ ꯃꯟꯕ ꯅꯠꯇꯦ ꯐꯤꯗꯨꯕꯨꯗꯤ ꯀꯥꯔꯄꯦꯠꯀ ꯁꯨꯠꯇꯣꯛ ꯆꯥꯝꯊꯣꯛꯑꯒ ꯑꯗꯨꯝ ꯇꯧꯕꯅꯦ ꯑꯗꯣ ꯗꯦꯀꯣꯔꯦꯁꯟꯗꯣ ꯍꯧꯖꯤꯛꯀꯤꯒ ꯍꯥꯟꯅꯒꯤꯒꯗꯤ ꯈꯤꯇꯪ ꯈꯦꯠꯅꯔꯅꯤ ꯑꯗꯣ ꯃꯟꯕ ꯍꯥꯏꯁꯤꯅ ꯃꯟꯕ ꯗꯥꯏꯔꯦꯛꯇꯤ ꯍꯥꯏꯕ ꯌꯥꯔꯦ ꯃꯟꯕꯁꯤꯗꯅ ꯍꯥꯟꯅꯒꯤ ꯈꯔ ꯆꯍꯤ ꯑꯃꯅꯤ ꯃꯥꯃꯥꯡꯒꯤ ꯗꯤꯖꯥꯏꯟ ꯇꯥꯗꯣꯏꯕ ꯑꯗꯣ ꯑꯍꯥꯟꯕ ꯍꯥꯏꯁꯤꯅ ꯍꯧꯖꯤꯛꯀꯥꯟꯒꯤ ꯑꯅꯧꯕꯁꯦ ꯁꯤ ꯑꯣꯏꯗꯣꯏꯅꯦ ꯑꯗꯣ ꯀꯔꯝꯕ ꯇꯧꯗꯣꯏꯅꯣ
ꯑꯗꯨ ꯇꯧꯒꯦꯅ ꯇꯧꯔꯗꯤ ꯍꯧꯖꯤꯛꯀꯥꯟꯗꯤ ꯑꯅꯧꯕꯗꯨꯅ ꯇꯧꯕꯅ ꯐꯩ ꯍꯥꯏꯗꯤ ꯃꯃꯥꯡꯉꯩꯒꯤꯗꯨꯗꯤ ꯃꯃꯥꯡꯉꯩꯒꯤ ꯑꯃꯨꯛ ꯃꯥꯟꯗꯣꯏꯅꯤ ꯑꯗꯨꯗ ꯅꯨꯄꯥ ꯃꯌꯨꯝꯗꯩꯗꯤ ꯄꯩꯁꯥꯥꯁ ꯂꯧꯗꯣꯔꯤꯕꯅꯤꯅ ꯑꯩꯈꯣꯏꯅ ꯑꯃꯨꯛ ꯌꯥꯝ ꯍꯦꯟꯅ ꯇꯧꯔꯒ ꯃꯣꯏꯅ ꯑꯃꯨꯛ ꯄꯩꯁꯥ ꯆꯥꯕ ꯃꯥꯟꯗꯣꯏꯅꯦꯕ ꯍꯥꯏꯗꯤ ꯃꯣꯏꯅ ꯑꯩꯈꯣꯏꯗꯧ ꯑꯩꯈꯣꯏ ꯊꯣꯛ ꯀ ꯇꯧꯔꯣꯅ ꯄꯤꯔꯛꯑꯦꯅ ꯍꯦꯛꯇ ꯑꯩꯈꯣꯏꯅ ꯃꯌꯥꯝ ꯑꯃꯨꯛ ꯍꯥꯏꯖꯤꯟꯕꯁꯨ ꯌꯥꯔꯣꯏꯗ꯭ꯔꯤꯅꯦꯕ ꯑꯗꯨ ꯍꯥꯏꯗꯤ ꯃꯣꯏ ꯀꯦꯛ ꯀꯛꯐꯝ ꯈꯣꯠꯐꯝꯒꯤꯗꯨꯁꯨ ꯄꯨꯜꯂꯞ ꯌꯥꯎꯗꯣꯔꯤꯅꯦꯕ ꯀꯦꯛ ꯀꯛꯐꯝ ꯈꯣꯠꯐꯝꯁꯤꯗꯤ ꯍꯥꯏꯗꯤ ꯃꯣꯏꯒꯤ ꯐꯝꯐꯝꯒ ꯂꯩꯗꯅ ꯀꯦꯛ ꯀꯛ ꯂꯣꯏꯔꯒ ꯃꯣꯏ ꯐꯣꯇꯣ ꯅꯝꯕ ꯈꯣꯠꯄ ꯑꯗꯨꯃꯥꯏꯅ ꯇꯧꯕꯗꯨꯁꯨ ꯄꯨꯜꯂꯞ ꯍꯥꯞꯅꯤꯡꯉꯤ ꯑꯗꯨꯏꯁꯨ ꯐꯝꯐꯝ ꯈꯣꯠꯐꯝ ꯑꯗꯨꯝꯕꯒꯤꯗꯨꯁꯨ ꯌꯥꯎꯕ ꯃꯣꯏꯒꯤꯗꯣ
ꯌꯥꯎꯕꯅꯦ ꯑꯗꯨꯒ ꯐꯤꯖꯪ ꯈꯟꯕꯒ ꯐꯝꯐꯝ ꯈꯣꯠꯐꯝ ꯑꯗꯨꯒꯗꯤ ꯄꯨꯜꯂꯛꯑꯅꯦꯕ ꯃꯣꯏꯒꯤ ꯐꯣꯇꯣ ꯀꯥꯞꯐꯝꯒ ꯗꯤꯖꯥꯏꯟ ꯗꯦꯀꯣꯔꯦꯁꯟ ꯑꯗꯨꯒꯗꯤ ꯄꯨꯜꯂꯛꯀꯅꯤ ꯑꯗꯨꯒ ꯃꯣꯏ ꯐꯝꯕꯒꯤ ꯁꯣꯐꯥꯗꯨꯗꯤ ꯑꯗꯨꯃꯗꯤ ꯇꯣꯉꯥꯟꯕꯅꯦꯕ ꯃꯣꯏꯅ ꯑꯗꯨꯝ ꯄꯣꯔꯛꯑꯣ ꯍꯥꯏꯗꯤ ꯃꯣꯏꯅꯗꯤ ꯄꯣꯔꯛꯀꯅꯤ ꯑꯩꯈꯣꯏ ꯏꯌꯥꯝꯕꯁꯤꯡ ꯑꯣꯏꯒꯅꯤ ꯈꯜꯂꯤ ꯃꯣꯏꯅ ꯄꯣꯔꯛꯀꯅꯤ ꯑꯗꯨꯒ ꯑꯗꯨꯒꯤꯗꯤ ꯇꯣꯉꯥꯟꯅ ꯆꯥꯔꯖꯇꯣ ꯇꯣꯉꯥꯟꯅ
ꯑꯣ ꯍꯣꯏ ꯑꯗꯨꯗꯤ ꯇꯧꯒꯦꯅ ꯇꯧꯔꯗꯤ ꯍꯥꯏꯗꯤ ꯃꯣꯏꯒꯤꯗꯤ ꯍꯥꯏꯗꯤ ꯃꯣꯏꯗꯤ ꯇꯣꯏꯅ ꯆꯠꯄꯅꯤꯅ ꯃꯐꯝ ꯈꯣꯠꯐꯝ ꯐꯖꯕ ꯑꯗꯒꯤ ꯄꯩꯁꯥꯒꯁꯨ ꯆꯥꯟꯅꯕꯗ ꯃꯣꯏꯅ ꯈꯪꯉꯝꯒꯅꯦꯕ ꯑꯗꯨ ꯃꯣꯏ ꯍꯧꯖꯤꯛꯀꯤ ꯅꯪꯅ ꯍꯧꯖꯤꯛꯀꯤꯅ ꯑꯌꯥꯝꯕ ꯂꯩ ꯍꯥꯏꯗꯨꯅ ꯇꯧꯕꯅ ꯐꯔꯦ ꯍꯥꯏ ꯇꯥꯔꯗꯤ ꯅꯪꯒꯁꯨ ꯈꯪꯅꯩ ꯍꯥꯏꯔꯗꯤ ꯄꯩꯁꯥ ꯅꯨꯡꯁꯥꯗꯣ ꯈꯔ ꯇꯥꯍꯜꯟꯅ ꯈꯣꯠꯍꯜꯂꯒ ꯅꯪꯅ ꯈꯔ ꯆꯦꯜꯂꯒ ꯍꯥꯏꯗꯤ ꯌꯨꯝ ꯅꯣꯡꯗꯨꯁꯨ ꯅꯪꯅ ꯇꯥꯛꯑꯣ ꯑꯩ ꯍꯥꯏꯔꯛꯑꯒꯦ ꯃꯔꯣꯟꯗꯣ ꯍꯥꯏꯗꯤ ꯌꯥꯔꯅꯤ ꯈꯣꯠꯂꯅꯤꯅ ꯍꯥꯏꯔꯀꯥꯟꯗꯣ ꯑꯗꯨꯗ ꯍꯥꯏꯗꯤ ꯅꯪꯅ ꯍꯥꯏꯔꯞ ꯆꯥꯎꯔꯥꯛꯄ ꯍꯥꯏꯗꯤ ꯉꯁꯥꯏ ꯅꯪꯅ ꯍꯥꯏꯕꯗ ꯑꯔꯤꯕ ꯑꯗꯒꯤ ꯑꯅꯧꯕ ꯁꯨꯃꯥꯏꯅ ꯂꯩꯌꯦꯅ ꯅ ꯍꯥꯏꯗ꯭ꯔꯣ ꯑꯗꯨ ꯑꯔꯤꯕꯗꯨꯅ ꯀꯔꯝꯕꯅꯣ ꯑꯅꯧꯕꯅ ꯀꯔꯝꯕꯅꯣꯗꯣ ꯃꯃꯜꯗꯨꯒ ꯂꯣꯏꯅꯅ ꯅꯪ ꯍꯥꯏꯔꯞ ꯊꯥꯔꯣ ꯑꯗꯨꯒ ꯃꯣꯏꯒꯤꯗꯣ ꯍꯥꯟꯅ ꯃꯤꯒꯤ ꯈꯟꯈꯤꯕꯒꯤꯅꯦ ꯍꯥꯏꯗꯤ ꯃꯣꯏ ꯑꯦꯀꯥꯎꯟꯒꯨꯝꯕ ꯍꯥꯏꯗꯣꯏꯔꯥ ꯐꯣꯇꯣꯒꯨꯝꯕ ꯂꯩꯕ꯭ꯔꯅ ꯍꯪꯉꯛꯀꯦꯔꯣ ꯍꯥꯏꯗꯤ ꯍꯥꯏꯔꯞ ꯈꯟꯕꯒꯤ ꯃꯣꯏꯒꯤ ꯗꯤꯖꯥꯏꯟꯗꯣ ꯁꯨꯃꯥꯏ ꯁꯨꯃꯥꯏꯅ ꯇꯧꯋꯦꯅ ꯎ ꯇꯥꯔꯗꯤ ꯑꯩꯁꯨ ꯑꯩꯈꯣꯏꯁꯦꯗ ꯎꯠꯀꯦꯕ ꯍꯥꯏꯗꯤ ꯃꯥꯒꯤ ꯑꯄꯥꯝꯕꯅꯤꯅ ꯍꯥꯏꯗꯤ ꯃꯥꯅ ꯑꯃꯨꯛ ꯄꯥꯝꯗꯦꯅ ꯍꯥꯏꯔꯗꯤ ꯑꯩꯅ ꯑꯃꯨꯛ ꯁꯤꯟꯖꯤꯜꯂꯨꯔꯒ ꯑꯗꯨꯅ ꯃꯣꯏꯒꯤ ꯈꯟꯕꯒꯤ ꯃꯑꯣꯡꯕꯨ ꯑꯣꯏꯔꯣ ꯐꯤ ꯅꯣꯡꯒꯤꯗꯣ ꯍꯥꯏꯅ ꯑꯝꯇ ꯍꯪꯉꯛꯎꯅꯦ
ꯃꯣꯏ ꯑꯗꯨꯒꯤꯗꯨ ꯃꯣꯏꯅ ꯈꯟꯕ ꯂꯣꯏꯕꯒꯤ ꯐꯣꯇꯣꯗꯤ ꯑꯗꯨꯝ ꯂꯩꯕꯅꯦ ꯑꯗꯨꯒ ꯃꯣꯏꯅ ꯐꯖꯩꯅ ꯈꯟꯕ ꯅꯠꯇꯕ ꯍꯥꯏꯗꯤ ꯂꯨꯍꯣꯡꯗꯣꯔꯤꯕ ꯏꯃꯨꯡꯗꯨꯒꯤ ꯃꯤꯅꯕꯨ ꯑꯣꯏꯒꯦꯔꯥ ꯂꯨꯍꯣꯡꯗꯣꯔꯤꯕ ꯃꯤ ꯀꯩꯅꯥꯗꯨꯅꯕꯨ ꯑꯣꯏꯒꯦꯔꯥ ꯃꯣꯏꯅ ꯍꯥꯟꯅꯗꯒꯤ ꯄꯥꯝꯕ ꯈꯣꯠꯄ ꯂꯩꯕ ꯍꯥꯏꯗꯤ ꯐꯣꯇꯣꯒꯨꯝꯕꯗ ꯁꯨꯝ ꯀꯩꯀꯩꯗ ꯊꯦꯡꯅꯔꯒ ꯐꯣꯇꯣꯗꯣ ꯃꯣꯏꯅ ꯁꯤꯗꯤ ꯐꯖꯩ ꯁꯨꯃꯥꯏꯅ ꯇꯧꯒꯦ ꯑꯗꯨꯒꯤ ꯗꯤꯖꯥꯏꯟ ꯃꯣꯏꯅ ꯑꯄꯥꯝꯕ ꯂꯩꯔꯁꯨ ꯑꯗꯨꯒꯤ ꯗꯤꯖꯥꯏꯟꯗꯁꯨ ꯑꯗꯨꯝ ꯈꯟꯗꯤ ꯈꯟꯕꯅꯦ ꯃꯤꯒꯤ ꯑꯄꯥꯝꯕꯗꯁꯨ ꯈꯟꯕꯅꯦ ꯑꯗꯨꯒ ꯃꯣꯏꯅ ꯐꯅꯕ ꯇꯧ ꯍꯥꯏꯔꯒꯅ ꯑꯃꯨꯛ ꯍꯧꯖꯤꯛꯀꯤ ꯑꯅꯧꯕꯔꯣꯝꯗꯣ ꯃꯣꯏꯅ ꯐꯖꯩ ꯈꯟꯖꯕ ꯑꯗꯨꯃꯥꯏꯅ ꯇꯧꯕꯅꯦ ꯃꯣꯏꯒꯤ
ꯍꯣꯏ ꯑꯗꯨꯗꯤꯅꯦ ꯑꯩꯁꯨ ꯅꯪꯁꯤ ꯈꯔ ꯂꯩꯔꯒ ꯑꯃꯨꯛ ꯄꯥꯎ ꯐꯥꯎꯔꯒꯦ ꯍꯥꯏꯗꯤ ꯑꯩꯈꯣꯏꯒꯤ ꯕꯥꯇꯣꯟ ꯅꯨꯡꯇꯣꯟ ꯀꯥꯞꯄꯁꯤꯁꯨ ꯑꯉꯥꯡ ꯑꯝꯇ ꯂꯩꯇꯦꯕ ꯍꯧꯖꯤꯛꯀꯥꯟ ꯑꯉꯥꯡꯉꯩꯗꯤ ꯂꯣꯏ ꯕꯣꯔꯗꯤꯡꯗ ꯂꯩꯈ꯭ꯔꯦ ꯃꯥꯏ ꯃꯥꯏ ꯊꯕꯛꯀꯤꯅꯦꯅ ꯑꯗꯨꯅ ꯅꯪꯁꯨꯅꯦ ꯅꯃꯥꯟꯅꯕ ꯈꯔ ꯍꯧꯔꯣ ꯑꯗꯨꯒ ꯕꯥꯇꯣꯟ ꯅꯨꯡꯗꯣꯟ ꯇꯥꯛꯄ ꯑꯗꯒꯤ ꯩ ꯑꯩꯈꯣꯏ ꯆꯦꯒꯤ ꯐ꯭ꯔꯤꯖ ꯅꯨꯡ ꯂꯩꯕꯕꯨ ꯑꯣꯏꯔꯣ ꯑꯗꯨꯏ ꯀꯩꯗꯨꯁꯨ ꯂꯣꯏꯅꯅꯦ ꯃꯤ ꯌꯦꯡꯉ ꯈꯣꯠꯂꯒ ꯌꯨꯝꯗ ꯑꯃꯨꯛ ꯊꯥꯡꯖꯤꯜꯂꯒ ꯁꯪꯒꯣꯏꯗ ꯊꯝꯗ꯭ꯔꯗꯤ ꯌꯥꯔꯣꯏꯗꯣꯏꯅꯦꯕ ꯑꯗꯣ ꯅꯨꯄꯥ ꯑꯝꯇ ꯂꯩꯇꯦꯕ ꯄꯣꯠ ꯆꯩ ꯊꯥꯡꯅ ꯈꯣꯠꯅꯕ ꯐꯨ ꯀꯥꯡꯊꯣꯟꯒꯤ ꯑꯗꯒꯤ ꯑꯩꯅꯥꯟ ꯑꯇ ꯂꯥꯛꯄ ꯍꯥꯏꯁꯦ ꯍꯌꯦꯡ ꯑꯗꯨꯝ ꯂꯨꯍꯣꯡꯕꯐꯥꯎ ꯅꯣꯏ ꯑꯗꯨꯝ ꯌꯥꯎꯔꯗꯣꯏꯅꯦ ꯍꯥꯏꯗꯤ ꯂꯨꯍꯣꯡꯕꯒꯤ ꯅꯨꯄꯥ ꯃꯌꯨꯝꯗ ꯊꯤꯟꯕꯒꯤ ꯎꯄꯨ ꯀꯥꯡꯗꯣꯟ ꯂꯩꯗꯅ ꯑꯗꯨ ꯒꯥꯔꯤꯗꯨꯗꯤ ꯃꯣꯏꯅ ꯑꯗꯨꯝ ꯊꯥꯖꯔꯛꯑꯅꯤ ꯑꯗꯨꯒ ꯊꯥꯡꯗꯣꯛ ꯊꯥꯡꯖꯤꯟ ꯁꯦꯝꯗꯣꯛ ꯁꯦꯝꯖꯤꯟꯗꯣ ꯃꯤ ꯌꯥꯝꯗ꯭ꯔꯗꯤ ꯌꯥꯔꯣꯏꯕꯀꯣ ꯑꯗꯨꯅꯅꯦ ꯅꯪ ꯑꯗꯨ ꯅꯃꯥꯟꯅꯕ ꯀꯩꯀꯩꯗꯣ ꯍꯧꯖꯤꯛ ꯋꯥꯠꯂꯦꯀꯥꯟꯗꯒꯤ ꯁꯤ ꯀꯥꯟꯗ ꯂꯨꯍꯣꯡꯕ ꯂꯩ ꯈꯣꯠꯂꯦꯅ ꯍꯥꯏꯔ ꯐꯪꯅꯔꯛꯑꯣ
ꯍꯣꯏ ꯂꯥꯛꯀꯦ ꯌꯥꯅꯤ ꯑꯗꯨꯒꯤꯗꯤ ꯑꯗꯨꯒ ꯃꯣꯏꯒꯤ ꯑꯩꯈꯣꯏ ꯑꯌꯥꯝꯕꯁꯤꯡ ꯐꯤꯖꯪ ꯈꯟꯕ ꯈꯣꯠꯄ ꯑꯗꯨꯒꯤ ꯃꯣꯏ ꯀꯩꯅꯣꯗꯨꯅꯦ ꯑꯩꯈꯣꯏꯒꯤ ꯐꯣꯇꯣ ꯀꯥꯞꯄ ꯈꯣꯠꯄ ꯀꯨꯟꯗꯣ ꯂꯦꯡꯕ ꯅꯨꯃꯤꯠ ꯀ ꯍꯥꯏꯒ ꯀꯔꯤ ꯂꯩ ꯂꯦꯡꯕ ꯅꯨꯃꯤꯠ ꯍꯥꯏꯕ꯭ꯔꯥ ꯑꯗꯨꯗ ꯐꯣꯇꯣꯒ ꯀꯥꯞꯄ ꯂꯄ ꯈꯣꯠꯄ ꯑꯗꯨꯒꯤꯁꯨ ꯑꯗꯨꯝ ꯃꯣꯏ ꯀꯟꯇꯦꯛꯇꯤ ꯂꯩꯅꯕꯅꯦ ꯃꯣꯏꯒ ꯑꯗꯨꯝ
ꯍꯣꯏ ꯑꯗꯨꯗꯤ ꯌꯥꯔꯦ ꯇꯧꯕ ꯑꯗ ꯄꯨꯜꯂꯞ ꯇꯧꯕꯗꯨꯅ ꯐꯔꯦ ꯃꯣꯏꯗꯁꯨ ꯀꯥꯟꯅꯖꯕ ꯑꯩꯈꯣꯏꯗꯁꯨ ꯀꯥꯟꯅꯕ ꯍꯥꯏꯗꯤ ꯄꯨꯜꯂꯞ ꯃꯣꯏꯗꯒꯤ ꯂꯧ ꯇꯥꯔꯗꯤ ꯍꯌꯦꯡ ꯆꯥꯛꯀꯧꯕꯒꯤꯐꯥꯎ ꯐꯣꯇꯣꯁꯤ ꯀꯥꯞꯇꯣꯔꯤꯕꯅꯤꯗꯅ ꯑꯗꯨꯅ ꯑꯗꯨꯏꯈꯩꯗꯣ ꯄꯨꯜꯂꯞ ꯃꯣꯏꯅ ꯃꯃꯜ ꯀꯩꯀꯩꯗꯣ ꯅꯪꯅ ꯃꯣꯏꯒꯤ ꯂꯤꯁꯇꯨ ꯑꯣꯏꯔꯣ ꯑꯗꯨꯏ ꯀꯩꯗꯣ ꯍꯥꯡꯗꯣꯔꯛꯣ ꯈꯔ ꯅꯪ ꯈꯔ ꯆꯦꯜꯂꯣ ꯑꯗꯨ ꯍꯥꯏꯗꯤ ꯂꯨꯍꯣꯡꯕꯐꯥꯎ ꯂꯨꯍꯣꯡꯕ ꯂꯣꯏꯔꯅꯤ ꯑꯗꯨꯒꯤ ꯑꯗꯨꯝ ꯃꯉꯥ ꯑꯅꯤ ꯆꯥꯛꯀꯧꯕꯐꯥꯎꯁꯦ ꯄꯨꯜꯂꯞꯇꯤ ꯈꯔ ꯁꯤꯜꯂꯅꯦꯕ ꯑꯗꯨꯅ ꯅꯪ ꯃꯉꯥ ꯑꯅꯤ ꯆꯥꯛꯀꯧꯕ ꯈꯣꯠꯄꯁꯨ ꯄꯨꯂꯞ ꯌꯥꯎꯗꯣꯏꯅꯤꯀꯣ
ꯑ ꯌꯥꯎꯒꯦ ꯑꯗꯨ ꯂꯨꯍꯣꯡꯕꯁꯤꯃꯨꯛ ꯀꯔꯝ ꯀꯥꯟꯃꯨꯛ ꯀꯔꯤ ꯅꯨꯃꯤꯠꯇꯒ ꯇꯥꯒꯦ ꯍꯥꯏꯕꯗꯤ ꯃꯣꯏ ꯐꯤꯖꯦꯟ ꯀꯥꯟꯗꯣ ꯏꯌꯥꯝꯕꯁꯤꯡꯗꯣ ꯑꯗꯨꯝ ꯍꯣꯔꯦꯟ ꯉꯥꯏꯍꯥꯛꯇꯪ ꯂꯩꯔꯒ ꯑꯩ ꯃꯣꯏꯗ ꯍꯥꯏꯒꯦ ꯁꯤ ꯅꯨꯃꯤꯠꯇ ꯁꯤ ꯂꯩ ꯈꯣꯠꯂ ꯑꯗꯣ ꯀꯌꯥꯃꯨꯛ ꯋꯥꯠꯂꯤꯒꯦ
ꯅꯣꯡꯃꯁꯦ ꯃꯊꯪ ꯊꯥꯒꯤ ꯂꯣꯏꯔꯛꯄꯗꯅꯦꯕ ꯑꯗꯨꯅ ꯍꯧꯖꯤꯛꯇꯇꯩ ꯑꯗꯨꯝ ꯌꯨꯝ ꯅꯣꯡ ꯁꯦꯝꯕꯗꯤ ꯍꯧꯔꯕꯅꯦ ꯌꯨꯝ ꯅꯣꯡ ꯁꯦꯝꯕ ꯍꯧꯕ ꯍꯥꯏꯁꯦ ꯑꯗꯨꯝ ꯑꯩꯈꯣꯏ ꯔꯪ ꯅꯣꯡ ꯊꯥꯗ ꯈꯣꯠꯇ ꯍꯧꯔꯦꯕ ꯑꯗꯨ ꯎꯝꯐꯨ ꯀꯥꯡꯊꯣꯡꯒꯗꯨꯗꯤ ꯍꯥꯏꯈ꯭ꯔꯕꯅꯦ ꯃꯣꯏꯅ ꯃꯊꯪ ꯍꯞꯇꯥꯁꯦ ꯁꯤꯗ ꯂꯧꯔꯣꯅ ꯍꯥꯏꯌꯦꯕ ꯍꯥꯏꯗꯤ ꯃꯣꯏꯗꯁꯨ ꯂꯣꯏꯁꯤꯜꯂꯒ ꯊꯝꯕꯗꯣ ꯍꯥꯏꯗꯤ ꯀꯨꯏꯅ ꯊꯝꯕꯗꯣ ꯅꯨꯡꯉꯥꯏꯔꯣꯏ ꯈꯣꯠꯂꯣꯏꯅ ꯍꯥꯏꯔꯛꯑꯦꯕ ꯍꯧꯖꯤꯛꯀꯥꯟ ꯃꯤ ꯑꯣꯗꯔ ꯃꯌꯥꯝ ꯂꯥꯛꯄꯅꯤꯅ ꯑꯩꯈꯣꯏ ꯄꯣꯠ ꯂꯩꯁꯤꯟꯕ ꯍꯥꯏꯗꯤ ꯃꯣꯏꯗꯁꯨ ꯅꯨꯡꯉꯥꯏꯇꯦꯗꯅ ꯑꯗꯨꯅ ꯂꯧꯁꯤꯜꯂꯣ ꯈꯣꯠꯁꯤꯤꯜꯂꯣꯅ ꯍꯥꯏꯌꯦ ꯑꯗꯨꯒ ꯑꯩꯈꯣꯏ ꯁꯪꯒꯣꯏꯁꯦ ꯍꯥꯟꯅꯗꯤ ꯍꯥꯟꯅꯒꯤ ꯁꯪꯒꯣꯏ ꯀꯨꯏꯔꯕ ꯑꯣꯏꯕꯒꯤ ꯁꯪꯒꯣꯏꯁꯤ ꯂꯣꯏ ꯇꯦꯛꯑꯦꯕꯀꯣ ꯍꯟꯗꯛ ꯅꯨꯡꯁꯤ ꯀꯟꯅ ꯇꯧꯈꯤꯕꯗꯣ ꯑꯗꯣ ꯂꯣꯏ ꯇꯦꯛꯇꯅ ꯑꯗꯨꯏꯈꯩꯗꯣ ꯂꯣꯏꯁꯤꯟꯒꯦꯅ ꯍꯣꯠꯅꯔꯤ ꯍꯥꯟꯅ ꯑꯗꯨ ꯍꯥꯟꯅ ꯂꯣꯏꯁꯤꯜꯂꯤꯅꯤ ꯌꯨꯝ ꯂꯣꯏꯁꯤꯟꯗ꯭ꯔꯤꯀꯥꯟꯗ ꯑꯗꯨꯒ ꯃꯊꯪ ꯊꯥꯗ ꯍꯧꯖꯤꯛꯀꯤ ꯑꯩꯈꯣꯏꯁꯤꯦꯒꯤ ꯄꯨꯨ ꯀꯥꯡꯊꯣꯟꯗꯨꯣ ꯂꯧꯁꯤꯜꯂꯒ ꯊꯝꯗꯣꯏꯅꯦꯕ ꯑꯗꯨ ꯑꯗꯨꯒꯤ ꯂꯧꯔꯝꯗꯥꯏꯗꯁꯨ ꯍꯥꯏꯔꯛꯀꯦ ꯑꯗꯨ ꯂꯧ ꯆꯠꯄꯗꯨꯁꯨ ꯃꯤ ꯌꯥꯝꯗ ꯌꯥꯔꯣꯏ ꯃꯥꯏꯗꯨꯣ ꯄꯨꯨ ꯀꯥꯡꯊꯣꯟꯗꯨꯣ ꯌꯥꯝ ꯆꯥꯎꯋꯦꯕꯀꯣ ꯑꯗꯨꯅ ꯃꯤ ꯌꯥꯝꯗ꯭ꯔꯗꯤ ꯌꯥꯔꯣꯏ ꯅꯣꯏꯁꯤꯗꯤ ꯌꯥꯝ ꯃꯤ ꯈꯔ ꯀꯧꯔꯣ ꯈꯣꯠꯂꯣꯅ ꯃꯄꯨꯗꯨꯅꯁꯨ ꯍꯥꯏꯔꯛꯏꯅꯦ ꯑꯗꯨꯏ ꯇꯅꯁꯨ ꯍꯥꯏꯔꯛꯀꯦ ꯅꯪ ꯃꯤ ꯃꯁꯥ ꯃꯎ ꯐꯕ ꯈꯔ ꯊꯤꯔꯛꯑꯣ
ꯍꯣꯏ ꯎꯄꯨ ꯀꯥꯡꯊꯣꯟꯒꯤꯗꯤ ꯌꯥꯅꯤꯗ ꯑꯩꯈꯣꯏ ꯁꯣꯝꯗꯒꯤ ꯑꯗꯨꯝ ꯑꯩꯈꯣꯏ ꯎꯄꯨ ꯀꯥꯡꯊꯣꯟꯒꯤꯗꯤ ꯌꯥꯝ ꯆꯠꯂꯦ ꯑꯩꯈꯣꯏ ꯃꯤ ꯂꯩꯀꯥꯏꯒꯤꯕꯨ ꯑꯣꯏꯔꯣ ꯀꯔꯤ ꯑꯣꯏꯔꯣ ꯑꯩꯈꯣꯏ ꯏꯃꯥꯟꯅꯕꯁꯤꯡ ꯏꯌꯥꯝꯕꯗꯤ ꯑꯩꯈꯣꯏ ꯄꯨꯜꯂꯞ ꯄꯨꯂꯞ ꯑꯗꯨꯝ ꯆꯠꯂꯦ ꯌꯥꯅꯤꯗ ꯑꯗꯨꯒꯨꯝꯕꯩꯗꯤ ꯑꯔꯨꯝꯕ ꯊꯥꯡ ꯑꯣꯏ ꯑꯗꯨꯒꯨꯝꯕꯩꯗꯤ ꯑꯗꯨꯝ ꯂꯥꯛꯀꯦ ꯌꯥꯅꯤ ꯃꯔꯑꯣꯗ ꯍꯥꯏꯔꯣ ꯂꯥꯛꯦ
ꯍꯣꯏ ꯑꯗꯨ ꯍꯥꯏꯗꯤ ꯎꯄꯨ ꯀꯥꯡꯊꯣꯟ ꯊꯥꯡꯕꯁꯨ ꯂꯩꯔꯦ ꯑꯗꯒꯤꯅꯦ ꯑꯗꯩ ꯗꯣꯂꯥꯏꯁꯨ ꯊꯥꯡꯗꯣꯏꯅꯦꯕꯀꯣ ꯑꯩꯈꯣꯏꯁꯤ ꯑꯣꯏꯨꯣ ꯍꯧꯖꯤꯛꯀꯤꯅ ꯄꯥꯝꯕꯩ ꯌꯨꯝꯗꯗꯤ ꯃꯣꯏꯁꯤ ꯗꯣꯂꯥꯏ ꯍꯥꯏꯗꯤ ꯄꯣꯠꯂꯣꯏ ꯁꯦꯠꯂ ꯈꯣꯠꯂꯒ ꯗꯣꯂꯥꯏ ꯆꯪꯕ ꯌꯥꯗꯕ ꯃꯐꯝꯁꯨ ꯂꯩꯗꯅ ꯑꯗꯨꯃꯥꯏꯅ ꯌꯥꯗꯦꯗꯤ ꯍꯥꯏꯌꯦꯕꯀꯣ ꯑꯗꯣ ꯑꯩꯈꯣꯏꯒꯤ ꯊꯣꯡꯉꯥꯟꯁꯤ ꯂꯩꯅꯩꯅꯦ ꯀꯣꯟꯊꯣꯡ ꯃꯆꯤꯟ ꯂꯩꯔꯛ ꯃꯆꯤꯟꯗꯣ ꯑꯗꯨꯐꯥꯎꯗꯤ ꯗꯣꯂꯥꯏ ꯊꯥꯡꯗꯣꯏꯅꯦꯕꯀꯣ ꯗꯣꯂꯥꯏꯒꯤꯗꯨꯁꯨ ꯀꯔꯝꯁꯦ ꯗꯣꯂꯥꯏ ꯋꯥꯏꯐꯝꯗꯨꯁꯨ ꯑꯩꯁꯦ ꯀꯔꯥꯏꯋꯥꯏ ꯂꯩꯕꯅꯣ ꯈꯪꯗꯦ ꯑꯗꯨꯏꯁꯤꯁꯨ ꯅꯣꯏ ꯍꯧꯖꯤꯛꯀꯤ ꯑꯌꯥꯝꯕꯁꯤꯡꯗꯨ ꯇ ꯍꯪꯉꯣ ꯗꯣꯂꯥꯏ ꯊꯥꯡꯕ ꯈꯣꯠꯄꯗ ꯗꯣꯂꯥꯏꯗꯨꯁꯨ ꯍꯧꯖꯤꯛꯀꯥꯟꯗꯤ ꯃꯈꯟ ꯃꯈꯟ ꯌꯥꯝ ꯃꯩ ꯣꯡ ꯍꯥꯞꯇꯅ ꯇꯧꯋꯤꯗꯅ ꯑꯗꯨ ꯃꯩ ꯅꯣꯡ ꯍꯥꯞꯄꯗꯨꯗꯤ ꯑꯩꯈꯣꯏ ꯏꯆꯦꯅ ꯄꯥꯝꯗꯦ ꯍꯥꯏꯕꯀꯣ ꯆꯝꯅ ꯑꯗꯨꯝ ꯇꯧꯕ ꯌꯥꯕꯗꯣ ꯑꯗꯨꯃꯥꯏꯅ ꯇꯧꯒꯦꯅ ꯈꯜꯂꯤꯅꯦ
ꯗꯣꯂꯥꯏꯒꯤꯁꯨ ꯂꯩꯌꯦ ꯗꯣꯂꯥꯏꯒꯤꯅ ꯑꯃꯨꯛ ꯑꯩꯈꯣꯏ ꯏꯌꯥꯝꯕꯁꯤꯡ ꯑꯣꯏꯅ ꯄꯥꯏꯗꯦ ꯑꯩꯈꯣꯏ ꯕꯥꯆꯧ ꯑꯃꯅ ꯄꯥꯏꯕꯅꯦ ꯗꯣꯂꯥꯏꯒꯤꯗꯤ ꯑꯗꯣ ꯗꯣꯂꯥꯏꯁꯦ ꯍꯧꯖꯤꯛꯀꯥꯟꯗꯤ ꯑꯗꯨꯝ ꯊꯥꯡꯕ ꯈꯣꯠꯄꯁꯦ ꯃꯇꯦꯛ ꯊꯥꯡꯅꯗ꯭ꯔꯦ ꯊꯣꯡꯒꯥꯟ ꯃꯆꯤꯟꯐꯧꯅꯤ ꯀꯩꯅꯤ ꯈꯪꯗꯦ ꯆꯠꯅꯕꯤ ꯀꯩꯕ ꯑꯗꯨꯝ ꯈꯇꯪ ꯂꯥꯞꯇꯛꯅ ꯊꯥꯡꯅꯕꯅꯤꯅ ꯂꯥꯏꯠꯀꯨꯝꯕꯗꯤ ꯑꯗꯨꯝ ꯋꯥꯟ ꯂꯥꯏꯠ ꯗꯤꯁꯀꯣ ꯂꯥꯏꯠꯇꯤ ꯗꯥꯏꯔꯤꯛ ꯅꯠꯇꯕꯤꯗ ꯋꯥꯟ ꯂꯥꯏꯠ ꯃꯆꯨ ꯑꯃꯈꯛꯇꯪ ꯉꯥꯟꯕꯤꯗꯣ ꯑꯗꯨꯒꯨꯝꯕ ꯑꯣꯏꯅ ꯑꯗꯨꯝ ꯊꯥꯟꯗꯤ ꯊꯥꯅꯕꯅꯤꯅ ꯆꯝꯕꯅ ꯐꯖꯕꯅꯦ ꯑꯗꯣ ꯅꯣꯏ ꯆꯦꯅ ꯄꯥꯝꯗ꯭ꯔꯒꯗꯤ ꯈꯪꯗꯦ ꯑꯗꯨꯃꯥꯏꯅꯗꯤ ꯇꯧꯕꯅꯦ ꯑꯩꯈꯣꯏ ꯕꯥꯆꯧꯅ ꯄꯥꯏꯕꯅꯦ ꯗꯣꯂꯥꯏꯒꯤꯅ
ꯍꯣꯏ ꯑꯗꯨ ꯍꯪꯉꯣ ꯑꯗꯨ ꯌꯥꯝ ꯊꯥꯕ ꯅꯠꯇ꯭ꯔꯁꯨ ꯃꯥ ꯈꯤꯇꯪ ꯑꯩꯈꯣꯏꯅ ꯐꯖꯅꯤ ꯈꯣꯠꯅꯤ ꯄꯨꯨꯡꯆꯝ ꯆꯝꯕꯗꯨꯗꯤ ꯐꯖꯔꯣꯏ ꯈꯤꯇꯪ ꯊꯥꯟꯕ ꯈꯣꯠꯄ ꯇꯧꯁꯦꯅ ꯍꯥꯏꯔꯕꯨꯗꯤ ꯃꯥꯁꯨ ꯌꯥꯔꯛꯀꯅꯤꯗ ꯑꯗꯨꯅ ꯅꯪꯅ ꯑꯗꯨꯝ ꯈꯔ ꯁꯤꯟꯅꯕ ꯍꯥꯏꯗꯤ ꯂꯥꯡꯉꯛꯑꯣꯀꯣ ꯀꯂꯥꯏꯒꯤꯗꯨꯁꯨ ꯍꯪꯉꯛꯑꯣ ꯑꯩꯅ ꯉꯁꯥꯏ ꯍꯥꯏꯔꯤꯕ ꯎꯄꯨ ꯀꯥꯡꯊꯣꯟ ꯊꯥꯡꯕ ꯈꯣꯠꯄꯒꯤ ꯃꯤꯁꯤꯡꯗꯣ ꯑꯗꯨꯁꯨ ꯍꯪꯉꯛꯑꯣ ꯃꯣꯏꯁꯤꯡꯁꯤꯁꯨ ꯑꯗꯨꯝ ꯑꯩꯈꯣꯏꯗ ꯆꯥꯛ ꯣꯡ ꯆꯥꯁꯦꯅ ꯍꯥꯏ ꯅꯣꯡꯃ ꯍꯥꯏꯗꯤ ꯅꯪꯅ ꯍꯌꯦꯡꯁꯤ ꯎꯄꯨ ꯀꯥꯡꯊꯣꯟ ꯂꯥꯛꯄꯩꯗꯣ ꯑꯗꯨꯗ ꯃꯤ ꯃꯈꯩꯗꯨꯁꯨ ꯄꯨꯔꯛꯑꯣ ꯑꯗꯨꯒ ꯍꯥꯏꯗꯤ ꯁꯤꯁꯤ ꯇꯧꯅꯤ ꯑꯗꯣ ꯍꯥꯏꯗꯤ ꯅꯪꯅ ꯍꯥꯏꯕꯗꯨꯗꯁꯨ ꯑꯃꯨꯛ ꯊꯕꯛꯇꯨ ꯃꯌꯥꯝ ꯌꯥꯝꯕꯗꯤ ꯃꯤꯗꯨ ꯁꯥꯎꯉꯦꯕ ꯑꯗꯨꯅ ꯁꯨꯃꯥꯏ ꯁꯨꯃꯥꯏꯅ ꯇꯧꯋꯦ ꯈꯣꯠꯂꯦ ꯑꯗꯣ ꯑꯩꯒꯁꯨ ꯋꯥꯔꯤ ꯁꯥꯔꯒꯦ ꯑꯗ ꯅꯪꯅ ꯃꯤꯈꯩꯗꯣ ꯈꯔ ꯍꯥꯏꯈ꯭ꯔꯣ
ꯍꯥꯏꯒꯦ ꯍꯧꯖꯤꯛ ꯍꯣꯔꯦꯟ ꯉꯥꯏꯍꯥꯛꯇꯪ ꯂꯩꯔꯒꯁꯨ ꯑꯗꯨꯝ ꯍꯥꯏꯈ꯭ꯔꯒꯦ ꯁꯨꯃꯥꯏꯅ ꯇꯧꯕꯅꯤ ꯈꯣꯠꯅꯤ ꯑꯩꯈꯣꯏ ꯑꯌꯥꯝꯕꯁꯤꯡꯗꯁꯨ ꯃꯔꯣꯟ ꯐꯥꯎꯅꯔꯒ ꯑꯗꯨꯝ ꯍꯥꯏꯔꯛꯑꯒꯦ ꯐꯤꯖꯪꯒꯤꯗꯨꯁꯨ ꯗꯣꯂꯥꯏꯒꯤꯗꯨꯁꯨ ꯄꯨꯂꯞ ꯍꯥꯏꯔꯛꯑꯒꯦꯗ
ꯍꯣꯏ ꯅꯪꯅ ꯈꯪꯉꯦ ꯀꯥꯟꯗ ꯍꯥꯏꯗꯤ ꯃꯤꯗꯨꯁꯨ ꯃꯆꯦꯠ ꯃꯆꯦꯠ ꯍꯪꯕꯗ ꯅꯨꯡꯉꯥꯏꯇꯕꯅꯤꯅ ꯍꯌꯦꯡ ꯂꯨꯍꯣꯡꯕꯒꯤ ꯆꯥꯛꯀꯧꯕ ꯐꯣꯇꯣꯛ ꯅꯨꯡꯗꯣꯛ ꯀꯥꯞꯄꯒꯤꯗꯣ ꯑꯗꯨꯐꯥꯎꯒꯤ ꯄꯨꯂꯞ ꯄꯥꯎꯗꯨ ꯐꯥꯎꯔꯣꯀꯣ ꯑꯗꯨꯣ ꯅꯪꯅ ꯄꯥꯎꯗꯣ ꯍꯪꯕ ꯂꯣꯏꯔꯀꯥꯟꯗ ꯑꯩꯉꯣꯟꯗ ꯑꯃꯨꯛ ꯍꯥꯏꯔꯣꯑꯣ ꯑꯩꯗꯣ ꯐꯣꯟ ꯑꯃꯨꯛ ꯅꯪꯉꯣꯟꯗ ꯄꯥꯎ ꯍꯥꯎꯔ ꯑꯣ ꯍꯔ ꯀ